ꯑꯥꯎ ꯇꯥꯔꯕꯣ ꯇꯥꯔꯕꯣ꯫
ꯑꯥ꯫
ꯀꯩꯗꯧꯔꯝꯃꯤꯅꯣ꯫ ꯅꯋꯥ ꯅꯄꯥꯎ ꯇꯥꯒꯤꯗꯕꯖꯨ ꯀꯨꯏꯔꯦ꯫ ꯃꯤꯒꯤ ꯇꯧꯔꯛꯑꯣ ꯃꯆꯥꯗꯤ ꯌꯥꯔꯦ ꯌꯥꯝꯅ ꯄꯣꯡꯊꯣꯛ ꯆꯥꯎꯊꯣꯛꯈꯔ ꯃꯥꯜꯂꯦ ꯐꯣꯟꯒꯥꯁꯦ ꯑꯩꯈꯣꯏꯅ ꯇꯧꯗ꯭ꯔꯒꯗꯤ ꯇꯧꯔꯛꯅꯤꯒ ꯈꯪꯕ ꯅꯠꯇꯦ ꯀꯣꯂꯦꯖ ꯂꯣꯏꯈꯤꯕꯗꯒꯤꯗꯤ ꯍꯥꯏ ꯃꯥꯏ ꯃꯥꯏ ꯊꯣꯛꯄ ꯇꯧꯔꯨꯔꯦ ꯀꯃꯥꯏ ꯀꯃꯥꯏ ꯇꯧꯕꯅꯣ ꯈꯪꯗꯦꯅꯦ꯫
ꯑ ꯑꯩ ꯑꯗꯨꯝ ꯅꯨꯡꯉꯥꯏꯔꯤ ꯄꯣꯡꯊꯣꯛ ꯆꯥꯎꯊꯣꯛꯄ ꯅꯠꯇꯦꯗ ꯍꯟꯗꯛꯁꯦ ꯑꯦꯛꯖꯥꯝ ꯃꯌꯥ ꯑꯣꯏꯕꯒꯤ ꯍꯥꯏꯗꯤ ꯎꯝ ꯁꯨꯝ ꯇꯦꯟꯁꯟꯒꯨꯝꯕ ꯂꯩꯕꯗꯣ ꯑꯗꯨꯗꯨꯒꯤꯅꯤ ꯑ ꯅꯪꯗꯤ ꯀꯃꯥꯏ ꯀꯃꯥꯏꯅ ꯇꯧꯔꯤꯒꯦ꯫
ꯑꯁ ꯑꯩꯗꯤ ꯀꯣꯂꯦꯖꯇꯣ ꯑꯩꯗꯤ ꯑꯩꯈꯣꯏ ꯁꯋꯥꯏꯗ ꯑꯣꯏꯅ ꯇꯝꯃꯕꯅꯤꯅꯅꯦ ꯑꯁ ꯀꯩꯅꯣ ꯑꯩꯈꯣꯏꯗꯤ ꯂꯥꯏꯔꯤꯛꯀꯤ ꯃꯔꯝꯗꯗꯤ ꯑꯩꯈꯣꯏꯗꯤ ꯇꯣꯞꯄꯔꯅꯦ ꯅꯣꯏꯅꯒ ꯍꯦꯟꯕ ꯅꯠꯇꯦꯗ꯫ ꯑꯗꯨꯅ ꯑꯦꯛꯖꯥꯝꯒꯤ ꯏꯁꯇꯦꯁ ꯀꯩꯀꯥ ꯀꯥꯇꯤ ꯀꯌꯤꯝ ꯑꯝꯇꯥ ꯂꯩꯕ ꯅꯠꯇꯦ ꯑꯩꯈꯣꯏꯗꯤ ꯅꯪꯅ ꯖꯨ ꯍꯦꯟꯅ ꯈꯪꯉꯤꯗꯨꯅꯤ ꯑꯩꯈꯣꯏꯗꯤ ꯑꯗꯨꯝ ꯄꯨꯟꯁꯤꯖꯦ ꯑꯗꯨꯝ ꯏꯟꯖꯣꯏꯃꯦꯟ ꯑꯗꯨꯝ ꯂꯩꯕꯅꯤꯅ ꯑꯩꯈꯣꯏꯗꯤ ꯑꯗꯨꯝ ꯅꯨꯡꯉꯥꯏꯔ ꯂꯩꯌꯦ ꯑꯋꯥꯕꯖꯨ ꯁꯨꯡꯍꯩꯖꯨ ꯍꯩꯇꯦ ꯑꯩꯈꯣꯏꯗꯤ ꯑꯗꯨꯝ ꯅꯨꯡꯉꯥꯏꯔ ꯂꯩꯕ ꯀꯥꯡꯕꯨꯅꯦꯃꯦ ꯅꯣꯏꯇꯅꯕꯨ ꯍꯌꯦꯡ ꯍꯣꯏ ꯅꯣꯏꯗꯤꯅꯦ ꯈꯪꯗꯦꯗ ꯀꯩꯅꯣꯝ ꯀꯩꯅꯣꯝ ꯍꯥꯏꯔꯖꯤꯅꯦ ꯆꯤꯔꯥꯏ ꯈꯔ ꯇꯥꯡꯉ ꯂꯩꯗꯧꯕ ꯀꯥꯡꯒꯨꯅꯦꯃꯦ ꯅꯣꯏꯖꯦ ꯑꯩꯈꯣꯏꯗꯤ ꯍꯤꯡꯉꯤꯉꯩ ꯃꯇꯝꯅꯤ ꯀꯩꯗꯧꯕꯒꯤ ꯃꯊꯥ ꯁꯥꯔꯨꯅꯤ ꯑꯗꯨꯅ ꯅꯨꯡꯉꯥꯏꯊꯣꯛꯅ ꯂꯩꯌꯣꯁꯤꯗ ꯂꯩꯔꯦ ꯑꯩꯈꯣꯏ ꯑꯩꯕꯨ ꯍꯥꯏꯖꯧ ꯍꯥꯏꯇꯥꯔꯒꯗꯤ꯫ ꯑꯦꯛꯖꯥꯝꯒꯤ ꯃꯊꯥ ꯁꯥꯕ ꯀꯔꯤ ꯀꯥꯟꯅꯕ꯫
ꯑꯗꯨꯅꯦ ꯑꯗꯨꯅꯦ꯫
ꯑꯗꯨꯏꯁꯔꯨꯛ ꯅꯨꯡꯉꯥꯏ ꯅꯨꯡꯉꯥꯏꯕ ꯋꯥꯔꯤ ꯁꯥ ꯁꯥꯗꯅꯅꯦ ꯃꯇꯝꯖꯦ ꯂꯦꯟꯒꯗꯕꯅꯤ꯫
ꯃꯥꯅꯦ ꯑ ꯉꯁꯤꯖꯤꯕꯨ ꯀꯔꯤ ꯀꯔꯤ ꯏꯟꯖꯥꯡ ꯆꯥꯔꯒꯦ꯫
ꯑ ꯑꯩꯈꯣꯏꯒꯤ ꯌꯦꯟꯖꯥꯡꯖꯦ ꯀꯥꯡꯁꯣꯏ ꯑꯃꯅꯦ꯫ ꯀꯥꯡꯒꯧ ꯑꯃꯅꯦ ꯆꯝꯊꯣꯡ ꯑꯃꯒ ꯆꯥꯁꯤꯂꯦ ꯀꯥꯡꯁꯣꯏꯁꯤꯅ ꯁꯨꯃꯥꯏꯅ ꯇꯧꯋꯦ ꯑꯩꯈꯣꯏꯒꯤ ꯑꯩꯈꯣꯏꯒꯤ ꯏꯃꯥꯅ ꯍꯦꯛ ꯍꯦꯛ ꯊꯥꯕ ꯊꯣꯡꯒꯥꯟꯒꯤ ꯂꯝꯕꯤꯒꯤꯗ ꯈꯥꯃꯦꯟ ꯑꯃ ꯀꯔꯤ ꯍꯥꯏꯗꯣꯏꯅꯣ ꯃꯃꯤꯡꯁꯤ ꯑꯃ ꯀꯔꯤ ꯀꯔꯤ ꯃꯆꯥ ꯃꯆꯥ ꯃꯆꯥꯗꯨ ꯀꯩꯅꯣ ꯇꯧꯕ ꯃꯈꯣꯏꯅ ꯊꯥꯏꯅ
ꯍꯥꯃꯦꯜ ꯑꯁꯤꯜꯕ ꯃꯆꯥꯗꯣ꯫
ꯈꯥꯃꯦꯟ ꯑꯁꯤꯟꯕ ꯃꯆꯥ ꯑꯩꯈꯣꯏꯅ ꯃꯦꯈꯥꯏꯔ ꯌꯥꯝ ꯁꯥꯟꯅꯔꯛꯄꯗꯣ꯫ ꯑꯉꯥꯡ ꯃꯇꯝꯗꯣ ꯑ ꯑꯗꯨꯒꯤ ꯈꯥꯃꯦꯟ ꯑꯁꯤꯟꯕꯤꯗꯣ ꯑꯂꯨꯗꯣ ꯑꯂꯨ ꯑꯉꯥꯡꯕꯤꯗꯣ ꯑꯗꯨ ꯄꯥꯔꯞ ꯄꯥꯔꯞꯅ ꯁꯣꯏꯔꯒ ꯉꯥ ꯈꯔ ꯅꯝꯍꯜꯂꯒ ꯑꯩꯅ ꯊꯣꯡꯉꯦ ꯉꯁꯤꯗꯤ ꯆꯥꯛ ꯏꯟꯖꯥꯡꯗꯣ ꯑꯗꯨꯅ ꯑꯩꯗꯤ ꯊꯣꯡꯕꯒꯤ ꯊꯣꯡꯕ ꯊꯥꯛꯄꯖꯦ ꯌꯥꯝ ꯄꯥꯝꯖꯩꯕꯀꯣ ꯑꯗꯨꯅ ꯄꯥꯝꯕꯅꯤꯅ ꯍꯥꯏꯐꯦꯠ ꯅꯪꯉꯣꯟꯗꯖꯨ ꯋꯥꯔꯤ ꯁꯥꯔꯛꯀꯦꯕ ꯑꯗꯣ ꯅꯪ ꯇꯥꯅꯤꯡꯒꯗ꯭ꯔ ꯇꯥꯅꯤꯡꯉꯣꯏꯗ꯭ꯔꯗꯤ ꯈꯪꯗꯦ ꯑꯗꯣ ꯅꯪꯖꯨ ꯑꯗꯨꯝ ꯈꯪꯖꯤꯟꯕ ꯀꯩꯝ ꯀꯥꯏꯗꯦ ꯅꯣꯏꯗꯤ ꯑꯃꯨꯛ ꯅꯨꯄꯤꯅꯤ ꯍꯌꯦꯡ ꯋꯥꯏ ꯅꯣꯏꯗꯅ ꯍꯦꯟꯅ ꯈꯪꯉꯗꯣꯏꯅꯤ꯫
ꯌꯥꯏꯌꯦ ꯌꯥꯏꯌꯦ ꯑꯗꯨꯝ ꯍꯥꯏꯔꯛꯑꯣ꯫
ꯉꯁꯥꯏꯒꯤ ꯈꯥꯃꯦꯟꯖꯦ ꯍꯦꯛꯑꯒ ꯑꯩꯈꯣꯏ ꯏꯃꯥꯅ ꯉꯥ ꯅꯨꯡꯗꯨ ꯈꯔ ꯌꯥꯝꯍꯜꯂꯨ ꯈꯣꯠꯍꯜꯂꯨꯅ ꯑꯗꯨꯃꯥꯏꯅ ꯍꯥꯏꯔꯛꯄꯗꯒꯤꯗꯤ ꯑꯩꯅ ꯉꯥꯗꯨ ꯌꯥꯝꯍꯟꯕꯅꯤꯗ ꯑꯗꯨ ꯌꯥꯝꯍꯜꯂꯒ ꯐꯖ ꯊꯣꯡꯉꯦ꯫ ꯊꯣꯡꯉꯒ ꯀꯌꯥꯗꯤ ꯍꯥꯎꯒꯔꯦ ꯃꯤꯅꯠ ꯇꯔꯥꯉꯥꯃꯨꯛꯀꯤ ꯃꯌꯥ ꯑꯗꯨꯃꯥꯏꯅ ꯐꯨꯠꯂꯒ ꯊꯣꯡ ꯊꯥꯛꯇꯧꯕꯅꯦ ꯑꯗꯨ ꯂꯣꯏꯔꯕ ꯃꯇꯨꯡꯗ ꯑꯩꯈꯣꯏ ꯃꯥꯅ ꯆꯥꯛ ꯃꯥꯏꯗ ꯆꯝꯐꯨꯠ ꯈꯔ ꯉꯥꯜꯂꯒꯖꯨ ꯆꯥꯛ ꯊꯣꯡꯄꯗ ꯔꯥꯏꯁ ꯀꯨꯀꯔ ꯑꯩꯈꯣꯏꯗꯤ ꯔꯥꯏ ꯀꯨꯛ ꯀꯔꯗ ꯉꯥꯛꯇ ꯊꯣꯡꯉꯦꯕ ꯆꯐꯨꯗ ꯊꯣꯡꯗ꯭ꯔꯤ ꯍꯥꯟꯅꯗꯤ ꯒ꯭ꯌꯥꯁ ꯂꯩꯇ꯭ꯔꯤꯉꯩ ꯃꯇꯝ ꯔꯥꯏꯁ ꯀꯨꯀꯔ ꯂꯩꯇ꯭ꯔꯤꯉꯩ ꯃꯇꯝꯗ ꯌꯥꯝ ꯋꯥꯔꯝꯃꯦ ꯑꯗꯣ ꯍꯧꯖꯤꯛꯇꯤ ꯔꯥꯏꯁ ꯀꯨꯀꯔ ꯀꯩꯀꯥ ꯂꯣꯏꯅꯃꯛ ꯐꯤꯠꯄꯥꯥꯔꯠꯇꯣ ꯂꯣꯏꯅꯃꯛ ꯂꯩꯔꯕꯝꯅꯤꯅ ꯆꯥꯎꯈꯠꯂꯛꯄꯒꯤ ꯃꯇꯨꯡ ꯏ ꯃꯇꯨꯡꯏꯟꯅ ꯍꯧꯖꯤꯛꯇꯤ ꯌꯥꯝ ꯅꯨꯡꯉꯥꯏꯔꯦ ꯑꯗꯨꯃꯥꯏꯅ ꯆꯥꯛꯁꯦ ꯑꯩꯅ ꯔꯥꯏꯁ ꯀꯨꯀꯔꯗ ꯊꯥꯡꯒꯠꯂꯦ ꯊꯥꯡꯒꯠꯂꯛꯑ ꯀꯥꯟꯗꯗꯤ ꯏꯃꯥꯅ ꯕꯖꯥꯔꯗꯒꯤ ꯃꯅꯥ ꯃꯁꯤꯡ ꯈꯔ ꯂꯩꯔꯨꯔꯦ ꯆꯝꯐꯨꯠ ꯐꯨꯠꯄ ꯌꯥꯕ ꯈꯔ ꯑꯗꯨꯗꯒꯤ ꯐꯨꯠꯂꯒ ꯆꯥ ꯉꯥꯂꯦ ꯃꯥꯏꯔ ꯑꯃ ꯊꯕꯤ ꯗꯗꯒꯤ ꯍꯋꯥꯏ ꯑꯁꯥꯡꯕꯤꯗꯣ ꯑꯗꯨ ꯑꯗꯣ ꯑꯗꯨ ꯈꯔ ꯑꯗꯨꯝ ꯁꯦꯡꯅ ꯆꯥꯝꯊꯣꯛꯑ ꯆꯥꯃꯏꯗ ꯉꯝꯁꯤꯜꯂꯦ ꯑꯗꯨ ꯉꯥꯏꯅꯩ ꯇꯝꯕꯤꯗꯨꯁꯨ ꯁꯨꯝ ꯉꯥꯏꯕ ꯑꯣꯏꯅ ꯀꯥꯡꯉꯧ ꯑꯝꯇꯡ ꯌꯥꯎꯔꯗꯤ ꯃꯣꯔꯣꯛ ꯃꯦꯠꯄꯖꯨ ꯃꯦꯠꯀꯗꯧꯕꯁꯤ ꯆꯥꯅꯤꯡ ꯀꯝꯕꯥꯏꯅꯦꯁꯟ ꯁ ꯍꯦꯛ ꯆꯥꯟꯅꯗ꯭ꯔꯕ ꯍꯥꯏꯇꯥꯔꯦ ꯑꯗꯨꯅ ꯑꯩꯅ ꯀꯥꯡꯒꯧ ꯇꯧꯕꯗ ꯐꯔꯅꯤꯅ ꯀꯥꯡꯒꯧꯗꯨꯅ ꯍꯦꯛ ꯑꯩꯈꯣꯏ ꯃꯥꯗ ꯍꯥꯏꯔꯒ ꯀꯥꯡꯒꯧꯒꯤ ꯃꯄꯨ ꯃꯁꯩ ꯑꯗꯣ ꯑꯩꯈꯣꯏꯒꯤ ꯀꯃꯥꯏꯅ ꯊꯥꯖꯕ ꯍꯤꯡꯒꯣꯜ ꯃꯆꯥ ꯑꯃ ꯂꯩꯌꯦꯕꯀꯣ ꯑꯗꯨꯗꯒꯤ ꯍꯦꯛ ꯍꯦꯛꯍꯜꯂꯦ ꯍꯦꯛꯍꯜꯂꯒ ꯑꯩꯈꯣꯏ ꯏꯃꯥꯗ ꯁꯦꯝꯍꯜꯂꯒ ꯑꯩꯅ ꯅꯥꯟꯅ ꯊꯣꯡꯊꯔꯦ ꯌꯥꯎꯗꯅ ꯈꯣꯠꯇꯅ ꯈꯔ ꯁꯥꯐꯠ ꯑꯩꯒꯤ ꯍꯥꯟꯅꯗꯒꯤ ꯍꯧꯅꯁꯨ ꯃꯣꯔꯣꯛ ꯑꯁꯥꯕ ꯑꯗꯨꯝ ꯄꯥꯝꯃꯦꯗꯅꯀꯣ ꯑꯗꯨꯅ ꯃꯣꯔꯣꯛ ꯑꯁꯥ ꯏꯁꯝꯁꯤꯗ ꯁꯥꯍꯜꯂꯒ
ꯑꯗꯨꯗꯤ ꯉꯁꯤꯒꯤ ꯅꯣꯏꯒꯤ ꯏꯟꯖꯥꯡ ꯗꯤ ꯀꯥꯂꯦꯟꯒꯤ ꯑꯍꯥꯎꯕ ꯏꯟꯁꯥꯡꯅꯤꯅꯦꯀꯣ
ꯑꯁ ꯃꯥꯅꯦ ꯍꯥꯎꯕꯕꯨ ꯑꯩꯈꯣꯏ ꯏꯃꯥꯅꯁꯨ ꯍꯥꯏꯔꯦ ꯂꯣꯏꯅꯃꯛ ꯑꯩꯈꯣꯏ ꯏꯆꯤꯟ ꯏꯅꯥꯎ ꯀꯩꯅꯣꯁꯤꯅꯦ ꯑꯁ ꯑꯩꯁꯦ ꯅꯍꯥꯟꯒꯤ ꯑꯩ ꯄꯥꯛꯄꯥꯛ ꯃ ꯆꯥꯛ ꯏꯟꯁꯥꯡ ꯊꯣꯡꯗꯣꯛꯇꯕꯅꯦꯕ ꯏꯆꯦꯅ ꯊꯣꯡ ꯑꯗꯨ ꯊꯨꯡꯗꯗꯤ ꯂꯣꯏꯅꯃꯛ ꯊꯥꯖꯗ꯭ꯔꯖꯥꯠꯅꯤ ꯉꯛꯈ꯭ꯔꯦ ꯑꯥ ꯆꯥꯈ꯭ꯔꯦ ꯑꯗꯨꯥ ꯆꯈ꯭ꯔꯦ ꯃꯣꯏꯁꯦ ꯍꯌꯦꯡꯗꯒꯤꯗꯤ ꯑꯩꯗ ꯊꯣꯡꯕ ꯍꯥꯏꯔꯛꯄꯁꯨ ꯈꯪꯕꯅꯠꯇꯦꯗ ꯎꯝ ꯎ ꯑꯩꯗꯤ ꯆꯥꯛ ꯊꯣꯡꯕꯁꯤꯁꯨ ꯑꯃꯔꯣꯝꯗꯗꯤꯗꯤ ꯇꯟꯒꯠꯂꯦꯕ ꯇꯧꯕꯇꯕꯨ ꯏꯁꯥꯅ ꯆꯥꯅꯤꯡꯈꯤꯕ ꯈꯣꯠꯈꯤꯕ ꯑꯄꯥꯝꯕ ꯐꯥꯎꯈꯤꯕꯁꯦ ꯁꯤꯃꯇꯪ ꯑꯣꯏꯇꯥꯔꯒꯗꯤ ꯑꯩ ꯇꯟꯕ ꯈꯨꯗꯛꯇ ꯁꯨꯋꯥꯏꯅ ꯂꯥꯎ ꯃꯥꯡꯉꯦꯕ ꯑꯩ ꯊꯣꯡꯗ ꯌꯥꯗꯦꯅ ꯈꯜꯂꯦꯕꯀꯣ ꯑꯗꯨ ꯑꯗꯨ ꯅꯣꯏꯗꯤ ꯀꯩꯀꯩ ꯏꯟꯖꯥꯡ ꯆꯥꯔꯒꯦ
ꯑꯩꯈꯣꯏꯒꯤꯗꯤ ꯉꯁꯤ ꯑꯩꯈꯣꯏꯒꯤꯁꯨ ꯏꯔꯣꯝꯕ ꯑꯃꯅꯦ ꯑꯗꯨꯗꯨꯒ ꯀꯥꯡꯒꯧ ꯑꯃ ꯒꯆꯔꯦ
ꯀꯔꯤ ꯀꯔꯤ ꯀ ꯃꯌꯥꯝ ꯇꯨꯌꯥ ꯂꯣꯜꯂꯤꯅꯣ
ꯀꯥꯡꯒꯧꯅ ꯑꯃ ꯍꯋꯥꯏ ꯑꯃ ꯃꯪꯒꯟ ꯑꯃ ꯏꯁꯤꯡꯗ ꯇꯤꯡꯊꯣꯛꯑꯒ ꯇꯧꯕꯗꯣ
ꯎꯝ
ꯑꯗꯨꯗꯨꯅꯦ ꯑꯗꯨꯗꯨꯒ ꯈꯥꯃꯦꯟꯒ ꯑꯗꯨꯃꯥꯏꯅ ꯉꯧꯋꯦ ꯑꯗꯨꯗꯨꯒ ꯏꯔꯣꯟꯕꯗꯨꯅ ꯌꯦꯟꯗꯦꯝ ꯑꯗꯒꯤ ꯁꯦꯕꯣꯠ ꯑꯗꯨꯃꯥꯏꯅ ꯍꯥꯏꯗꯤ ꯃꯣꯏ ꯈꯔ ꯈꯔ ꯃꯌꯥꯟ ꯌꯥꯟ ꯁꯤꯜꯂꯛ ꯂꯣꯜ
ꯑꯁ ꯑꯗꯨꯁꯨ ꯑꯍꯥꯎꯕ ꯉꯛꯇꯅꯤꯅꯦ ꯥꯉꯔꯧ ꯒꯨꯝꯕꯗꯤ ꯆꯥ
ꯉꯥꯔꯧ ꯉꯥꯔꯧꯁꯦ ꯑꯗꯨꯝ ꯍꯥꯏꯗꯤ ꯀꯥꯡꯒꯧꯗꯨꯅ ꯑꯗꯨꯝ ꯑꯣꯏꯍꯜꯂꯦ ꯍꯥꯏꯗꯤ ꯑꯇꯣꯞꯄ ꯇꯧꯔꯨꯗ꯭ꯔꯦ
ꯑꯣ
ꯑꯣꯗꫭ ꯑꯥ ꯅꯣꯏꯒꯤꯗꯤ ꯍꯥꯏꯗꯤ ꯑ ꯀꯣꯂꯦꯖꯀꯤ ꯑꯦꯛꯖꯥꯝ ꯍꯥꯏꯗꯤ ꯑꯔꯣꯏꯕ ꯑꯗꯨ ꯇꯧꯒ꯭ꯔꯕꯣ
ꯑ ꯑꯈꯣꯏꯖꯨ ꯂꯣꯏꯒꯔꯦ ꯑꯈꫭꯏꯒꯤꯗꯤ ꯂꯣꯏꯒꯤꯕ ꯀꯨꯏꯔꯦ ꯂꯣꯏꯒꯤꯕ ꯀꯨꯏꯈꯤꯕ ꯑꯩꯉꯣꯟꯗ ꯄꯥꯎ ꯐꯥꯎꯔꯛꯏꯅꯦ ꯅꯪꯗꯤ ꯄꯥꯎꯁꯨ ꯐꯥꯎ ꯐꯥꯎꯔꯛꯅꯦꯖꯨ ꯈꯪꯗꯦ ꯅꯪ ꯍꯥꯟꯅꯒꯤ ꯑꯗꯨꯝ ꯃꯑꯣꯡꯗꯨꯗ ꯑꯗꯨꯝ ꯇꯧꯔ ꯂꯩ ꯀꯩꯝꯇ ꯍꫭꯡꯉꯝ ꯗꯦꯅꯦ ꯀꯃꯥꯏꯅ ꯇꯧꯔꯤꯅꯣ ꯈꯪꯗꯦ
ꯑꯗꯨꯅꯤꯅꯦ ꯁꯤꯁꯦ ꯍꯣꯡ ꯗꯔꯦꯅꯦ ꯑꯗꯨꯝ ꯁꯨꯃꯥꯏꯅ ꯂꯩꯔꯦ
ꯑꯁ ꯑꯗꯨꯃꯥꯏꯅ ꯂꯩꯕꯗꯨꯅꯗꯤ ꯀꯥꯟꯅꯔꯣꯏꯀꯣ ꯈꯔ ꯍꯣꯡꯗꯣꯛꯅꯕ ꯇꯧꯖꯤ ꯌꯦ ꯈꯔ ꯀꯣꯏꯕ ꯀꫭꯏꯕ ꯀꯣꯏꯕꯒꯥꯖꯦ ꯆꯠꯈꯤꯗꯕ ꯀꯨꯏꯔꯦ ꯈꯔ ꯆꯠꯁꯦ ꯑꯗꯨ ꯅꯠꯇꯗꯤ ꯌꯥꯔꯔꯣꯏ
ꯌꯥꯏ ꯆꯠꯁꯦ ꯍꯥꯏ
ꯑꯗꯨ ꯀꯔꯝꯕ ꯀꯔꯝ ꯀꯥꯟꯗ ꯆꯠꯁꯦ ꯍꯥꯏꯅꯣ ꯅꯪꯅ ꯁꯪꯒꯗꯕ ꯀꯔꯤ ꯅꯨꯃꯤꯠꯇ ꯍꯧꯖꯤꯛꯁꯤꯅ ꯌꯨꯝꯗ ꯀꯃꯥꯏ ꯀꯃꯥꯏ ꯇꯧꯔꯤꯒꯦ
ꯍꯧꯖꯤꯛꯁꯦ ꯌꯨꯝꯗ ꯑꯗꯨꯝ ꯍꯥꯏꯗꯤ ꯑꯗꯨꯝ ꯀꯩꯁꯨꯝ ꯊꯣꯏꯗꯣꯛꯄ ꯇꯧꯗꯦ ꯑꯗꯨꯝ ꯂꯩ ꯍꯥꯟꯅꯒꯤ ꯑꯗꯨꯃꯥꯏꯅ ꯑꯗꯣ ꯑꯉꯥꯡ ꯍꯥꯏꯗꯤ ꯑꯉꯥꯡ ꯈꯔ ꯑꯗꯨꯃꯥꯏꯅ ꯂꯥꯏꯔꯤꯛꯀꯨꯝꯕ ꯈꯔ ꯇꯥꯛꯑꯦ ꯑꯗꯨꯅ ꯊꯕꯛ ꯀꯩꯁꯨꯝ ꯊꯣꯏꯗꯣꯛꯄ ꯑꯗꯨꯝ ꯇꯧꯗꯦ
ꯑ ꯑꯁ ꯑꯉꯡ ꯂꯥꯏꯔꯤꯛ ꯇꯥꯛꯄ ꯐꯩꯌꯦ ꯑꯉꯥꯡꯖꯦ ꯂꯥꯏꯔꯤꯛ ꯇꯥꯛꯊꯣꯛꯏꯉꯩ ꯑꯈꯣꯏꯗ ꯈꯪꯕ ꯍꯦꯟꯗꫭꯏꯅꯦ
ꯑ ꯍꯥꯏꯗꯤ ꯑ ꯑꯈꯣꯏꯅ ꯍꯥꯏꯗꯤ ꯍꯧꯖꯤꯛꯀꯤ ꯃꯇꯝꯖꯤꯒ ꯑꯩꯈꯣꯏꯅ ꯇꯝꯃꯛꯄ ꯀꯥꯟꯗꯨꯒ ꯍꯥꯏꯗꯤ ꯌꯥꯝꯅ ꯈꯦꯠꯅꯔꯦꯗꯅ ꯑꯗꯨꯗꯨꯅ ꯍꯥꯏꯗꯤ ꯑꯈꯣꯏꯅ ꯃꯇꯝꯗꯨꯗ ꯍꯥꯏꯗꯤ ꯐꯖꯅ ꯈꯉꯛꯇꯕꯕꯨ ꯑꯣꯏꯒꯦꯔꯥ ꯑꯗꯒꯤ ꯑꯩꯈꯣꯏꯗ ꯌꯥꯎꯒꯗꯕ ꯑꯣꯏꯕꯒꯦꯔꯥ ꯃꯣꯏ ꯇꯥꯛꯄ ꯀꯥꯟꯗ ꯑꯩꯈꯣꯏꯗ ꯍꯥꯏꯗꯤ ꯈꯉꯛ ꯄꯣꯠꯇꯣ ꯍꯥꯏꯗꯤ ꯑ ꯑꯈꯣꯏꯗ ꯀꯥꯟꯅꯕ ꯍꯦꯟꯅ ꯄꯤꯕꯗ ꯑꯗꯨ ꯃꯣꯏ ꯂꯥꯏꯔꯤꯛ ꯇꯥꯛꯄꯗ ꯑꯗꯨꯅꯦ ꯑꯗꯣ ꯅꯪꯗꯤ ꯀꯃꯥꯏ ꯀꯃꯥꯏꯅ ꯇꯧꯔꯤꯒꯦ ꯍꯥꯏꯗꯤ
ꯑꯁ ꯑꯩꯗꯤ ꯑꯈꯣꯏ ꯃꯅꯥꯛꯀꯤꯗ ꯑ ꯏꯁꯤꯡꯒꯤ ꯐꯦꯛꯇꯔꯤ ꯃꯆꯥ ꯑꯃ ꯂꯩꯕꯗꯣ ꯑꯗꯨꯒꯤꯗꯤ ꯌꯥꯎ ꯁꯜꯂꯦ ꯑꯌꯨꯛ ꯅꯨꯡꯗꯤꯜ ꯄꯥꯔꯒ ꯑꯗꯨꯝ ꯑꯩꯗꯤ ꯊꯕꯛ ꯑꯇꯩ ꯑꯇꯩ ꯍꯥꯏꯗꯣꯛꯇ꯭ꯔꯦꯕ ꯑꯗꯒꯤ ꯑꯈꯣꯏꯒꯤ ꯑꯈꯣꯏꯖꯦ ꯑꯃꯨꯛ ꯌꯨꯝꯒꯤ ꯃꯤꯖꯨ ꯀꯌꯥ ꯂꯩꯇꯕꯅꯤꯅꯅꯦ ꯑꯩ ꯑꯗꯨꯝ ꯑꯅꯛꯄ ꯖꯒꯥꯗ ꯇꯧꯁꯜꯂꯦ ꯄꯩꯁꯥꯁꯨ ꯑꯗꯨꯝ ꯅꯨꯡꯉꯥꯏꯕ ꯏꯃꯤꯠꯅ ꯏꯈꯣꯡꯅꯖꯨ ꯈꯪꯅꯕ ꯑꯩꯈꯣꯏ ꯀꯩꯀꯥ ꯍꯣꯏꯒꯤꯁꯨ ꯑꯣꯏꯕꯅꯤꯅ ꯑꯗꯨꯝ ꯇꯧꯁꯜꯂꯦ ꯊꯕꯛꯇꯣ ꯀꯀꯥꯒꯤ ꯍꯥꯏꯖꯦ ꯑꯗꯨꯝ ꯍꯥꯏꯗꯤ ꯃꯆꯥ ꯑꯣꯏꯕꯅꯤꯅ ꯑꯗꯨꯝ ꯄꯩꯁꯥꯅ ꯅꯨꯡꯁꯥꯗꯨꯁꯨ ꯑꯗꯨꯝ ꯌꯦꯡꯉ ꯌꯦꯡꯉ ꯑꯗꯨꯝ ꯐꯖꯅ ꯑꯗꯨꯝ ꯄꯤꯕꯤꯕ ꯍꯥꯏꯗꯤ ꯃꯇꯤꯡ ꯅꯔꯨꯗ꯭ꯔꯒꯖꯨ ꯑꯗꯨꯝ ꯑꯩꯅꯖꯨ ꯊꯕꯛꯇꯣ ꯊꯃꯣꯏ ꯁꯦꯡꯅ ꯑꯗꯨꯝ ꯍꯣꯠꯅꯕꯅꯤꯅ ꯀꯀꯥꯅꯖꯨ ꯍꯦꯟꯅ ꯍꯦꯟꯅ ꯑꯗꯨꯝ ꯍꯔꯥꯎꯗꯅ ꯄꯩꯁꯥ ꯑꯗꯨꯝ ꯍꯥꯏꯗꯤ ꯊꯥꯒꯤ ꯇꯣꯂꯣꯄ ꯈꯛꯇ ꯅꯠꯇꯕꯤꯗ ꯍꯥꯏꯇꯥꯔꯦ ꯀꫭꯅꯥꯝ ꯀꫭꯅꫭꯝ ꯍꯔꯧ ꯀꯨꯝꯍꯩ ꯑꯗꯃ ꯑꯣꯏꯇꯥꯔꯒꯁꯨ ꯄꯩꯁꯥꯒꯤꯗꯤ ꯑꯗꯨꯝ ꯋꯥꯠꯇ꯭ꯔꯦ ꯑꯗꯨꯝ ꯐꯖꯅ ꯑꯗꯨꯝ ꯄꯤꯔꯤ ꯍꯥꯏꯇꯥꯔꯦ ꯁꯃꯥꯏ ꯇꯨ ꯈꯔꯗ
ꯍꯔꯥꯎ ꯀꯨꯝꯍꯩ ꯍꯥꯏꯔꯒ ꯍꯥꯏꯗꯤ ꯑꯩꯈꯣꯏ ꯀꯣꯏꯕ ꯆꯠꯁꯦꯅ ꯉꯁꯥꯏ ꯍꯥꯏꯕꯗꯣ ꯑꯗꯨꯗꯣ ꯍꯥꯏꯗꯤ ꯍꯟꯇꯛ ꯀꯥꯡꯁꯨ ꯀꯨꯏꯗ꯭ꯔꯦꯗꯅ ꯑꯗꯨꯅ ꯑ ꯀꯥꯡ ꯂꯥꯛꯄ ꯀꯥꯟꯗꯗ ꯀꯩꯅꯣꯝꯃ ꯍꯥꯏꯗꯤ ꯑꯩꯈꯣꯏ ꯄꯨꯜꯂꯛ ꯍꯥꯏꯗꯤ ꯀꯩꯅꯣꯝꯃ ꯆꯥ ꯆꯃꯤꯟꯅꯕ ꯌꯥꯏ
ꯍꯣꯏ ꯍꯣꯏ ꯆꯠꯃꯤꯟꯅꯁꯤ ꯆꯠꯃꯤꯟꯅꯁꯤ ꯅꯁꯨ ꯑꯗꯨ ꯄꯥꯝꯕꯅꯦ ꯀꯥꯡꯒꯤ ꯃꯇꯝꯗꯣ ꯊꯝꯅꯥꯗꯒ ꯈꯦꯆꯒ ꯆꯥꯒꯤꯅ
ꯍꯥꯏꯗꯤ ꯑꯩꯈꯣꯏ ꯃꯃꯥꯡꯗ ꯀꯤꯍꯣꯝ ꯆꯥꯕꯒ ꯆꯠꯇꯅ ꯇꯧꯕꯗ ꯍꯥꯏꯗꯤ ꯑꯗꯨꯝ ꯅꯨꯡꯉꯥꯏꯈꯤꯗꯅ
ꯅꯨꯡ ꯀꯃꯥꯏꯅ ꯑꯝꯇꯪꯗꯤ ꯇꯧꯕꯤꯁꯤꯦ
ꯌꯥꯏ ꯌꯥꯏ ꯍꯟꯗꯛ ꯀꯥꯡꯒꯤꯗꯣ ꯑꯗꯨꯗ ꯑꯣꯏꯅ ꯑꯩꯈꯣꯏ ꯍꯥꯏꯗꯤ ꯑꯩꯈꯣꯏ ꯍꯥꯟꯅꯒꯤ ꯄꯨꯟꯈꯤꯕꯈꯩꯗꯣ ꯍꯪꯅꯔꯒ ꯍꯥꯏꯗꯤ ꯃꯣꯏꯒꯤꯁꯨ ꯑꯁꯪꯕ ꯃꯇꯝ ꯑꯩꯈꯣꯏꯒꯤꯁꯨ ꯑꯁꯪꯕ ꯃꯇꯝ ꯊꯤꯔꯒ
ꯎꯝ ꯍꯣꯏ ꯍꯣꯏ ꯍꯣꯏ ꯑꯗꯨꯃꯥꯏꯅ ꯇꯧꯁꯤ ꯑꯩꯁꯨ ꯍꯥꯏ ꯑꯗꯒꯤ ꯑꯩꯅꯁꯨ ꯀꯩꯅꯣ ꯇꯧꯕ ꯏꯃꯥꯟꯅꯕ ꯏꯃꯥꯟꯅꯕꯒꯤꯗ ꯑꯗꯨꯗꯪꯨꯛꯁꯨ ꯍꯥꯏꯔꯣ ꯍꯥꯏꯗꯤ ꯄꯨꯟꯅ ꯄꯨꯡ ꯇꯥꯔꯒꯗꯤ ꯄꯥꯔꯇꯤ ꯁꯨꯗꯨꯅꯣ ꯐꯩꯌꯦꯕꯀꯣ ꯎꯝ ꯑꯗꯣ ꯅꯪꯁꯨ ꯄꯥꯎꯈ꯭ꯔꯦ ꯑꯗꯨ ꯅꯁꯨ ꯄꯥꯎꯗꯣ ꯑꯗꯨꯃꯥꯏꯅ ꯍꯥꯏꯅꯤꯡꯉꯥꯏ ꯀꯧꯔꯣ ꯑꯗꯨꯗ ꯑꯗꯨꯒ ꯄꯥꯎꯗꯣ ꯑꯃꯨꯛꯀꯁꯨ ꯐꯥꯎꯅꯔꯒ ꯇꯧꯁꯩ ꯄꯥꯎꯁꯦ ꯍꯥꯏꯗꯤ ꯄꯥꯎꯁꯦ ꯁꯨꯝ ꯐꯥꯎꯅꯈꯤꯗ ꯇꯥꯔꯒꯗꯤ ꯗꯤ ꯀꯥꯎꯊꯨꯝꯅ ꯃꯤ ꯀꯥ ꯇꯤꯉꯩꯗꯨꯉꯥꯏ ꯅꯕꯨꯣꯜꯉꯩꯗꯨꯉꯥꯏ ꯀꯩꯝꯇ ꯈꯪꯅꯗꯦ ꯍꯥꯏ
ꯑꯩꯗꯣ ꯃꯣꯏꯗ ꯍꯪꯉꯒꯦ ꯑꯗꯨꯗꯨ ꯃꯣꯏꯅ ꯍꯥꯏꯔꯛꯄ ꯑꯗꯨꯒꯤ ꯃꯇꯨꯡ ꯃꯇꯨꯡꯏꯟꯅ ꯅꯣꯟꯗ ꯑꯃꯨꯛ ꯍꯥꯏꯔꯛꯑꯒꯦ
ꯍꯣꯏ ꯍꯣꯏ ꯑꯗꯨꯃꯥꯏꯅ ꯍꯥꯏꯔꯛꯑꯣ ꯑꯩꯁꯨꯁꯨ ꯍꯥꯏꯔꯛꯑꯒꯦ ꯑꯗꯨꯗꯤ ꯅꯪꯁꯨ ꯄꯣꯊꯥꯔꯗꯣꯏꯔꯣ
ꯑꯩ ꯄꯣꯠ ꯍꯥꯏꯗꯤ ꯀꯩꯁꯨꯝ ꯊꯣꯏꯗꯣꯛꯄ ꯇꯧꯔꯔꯣꯏ ꯍꯥꯏꯕꯗꯤ ꯄꯩꯈꯥꯁꯨ ꯂꯣꯏꯔꯕꯅꯤꯅ ꯉꯁꯤꯗꯤ ꯈꯔ ꯍꯥꯏꯗꯤ ꯅꯨꯡꯉꯥꯏꯊꯣꯛ ꯄꯣꯏ ꯑꯣꯏꯅ ꯉꯟꯅ ꯑꯗꯨꯝ ꯄꯣꯊꯥꯔꯅꯤ
ꯑꯣ ꯄꯣꯊꯥꯔꯣ ꯄꯣꯊꯥꯔꯣꯗꯒꯤ